ꯑꯗꯨꯗꯤꯁꯦ ꯑꯩꯁꯨ ꯊꯨꯏꯌꯦꯦ ꯏꯃꯥ ꯀꯣꯜ ꯇꯧꯒꯦꯗꯣ
ꯅꯠꯇꯦ ꯅꯠꯇꯦ ꯀꯟꯇꯤꯅ꯭ꯨꯁ ꯇꯧꯗ꯭ꯔꯗꯤ ꯀꯩꯅꯣ ꯌꯥꯗꯕ ꯅꯠꯇꯦ ꯅꯠꯇꯦ ꯀꯟꯇꯤꯅ꯭ꯨꯁ ꯇꯧꯗ꯭ꯔꯗꯤ ꯕꯤꯖꯤ ꯍꯥꯏꯕꯒꯨꯝꯕ ꯁꯚꯔ ꯑꯣꯐ ꯗꯥꯎꯟ ꯑꯗꯨ ꯑꯗꯥ ꯊꯂꯄ
ꯑ ꯑꯗꯨ ꯑꯗꯨ
ꯏꯁꯇ꯭ꯔꯦꯠ ꯌꯥꯔꯤꯉꯩꯗ ꯐꯠ ꯐ ꯐꯠꯇꯕ ꯍꯧꯈꯤꯗꯧꯕ ꯅꯠꯇ꯭ꯔꯗꯤ ꯌꯥꯗꯕ ꯗꯤꯂꯦ ꯇꯧꯔꯗꯤ ꯑꯃꯨꯛꯀ ꯃꯥꯗꯣ ꯇꯦꯛꯅꯤꯀꯦꯜ ꯏꯁꯨ ꯈꯔ ꯂꯥꯛꯑꯦꯕ ꯑꯗꯨꯒꯤꯅꯤꯗ
ꯇꯇ
ꯇꯥꯏꯌꯦ ꯇꯌꯦ
ꯑꯣꯀꯦ
ꯍꯣꯏ ꯆꯨꯝꯃꯦ ꯆꯨꯝꯃꯤꯅꯦ ꯍꯥꯏꯔꯛꯑꯣ ꯍꯧꯖꯤꯛ ꯍꯥꯡꯕꯗꯣ
ꯑꯁ ꯑꯩ ꯇꯥꯍꯧꯁꯤꯒꯦꯗꯪ
ꯍꯧꯖꯤꯛ ꯍꯧꯖꯤꯛ ꯍꯥꯡꯕꯗ ꯑꯩ ꯇꯥꯍꯧꯔꯤꯗꯦ ꯍꯥꯡꯉꯨ ꯑꯃꯨ
ꯑꯣꯀꯦ ꯀꯦꯦ
ꯑꯥ
ꯄꯥ ꯅꯨꯄꯥꯒꯤ ꯀꯗꯥꯔ ꯍꯥꯏꯔꯛꯕꯀꯣ
ꯑꯥ
ꯑꯩꯈꯣꯏꯅ ꯑꯩꯈꯣꯏꯅ ꯇꯧꯕ ꯀꯗꯥꯔꯁꯦ ꯃꯥꯅꯗꯤ ꯈꯟꯖꯔꯤ
ꯑꯥ ꯑꯥ
ꯅꯤ ꯑꯗꯨꯁꯨ ꯅꯣꯏꯅ ꯇꯧꯕꯒꯤꯔꯒꯤ ꯇꯥꯏꯞꯗꯤ ꯑꯩꯈꯣꯏꯅ ꯑꯃꯨꯛꯕ
ꯑꯩꯈꯣꯏꯅ ꯑꯃꯨꯛ ꯐꯪꯊꯍꯅꯤꯕꯀꯣ
ꯑꯥ
ꯑꯟ ꯁꯥꯎꯠꯁꯦ ꯑꯁꯤꯁꯦ ꯃꯤ ꯂꯣꯏꯅꯃꯛꯅꯦꯗꯅ ꯅꯨꯄꯤꯁꯨ ꯅꯨꯄꯤꯒꯤꯦꯅꯤꯁꯥ ꯂꯩꯔꯝꯅꯤ
ꯇꯦꯛꯅꯤꯛ ꯀꯗꯔ ꯍꯥꯏꯁꯦ ꯀꯔꯤ ꯀꯔꯝ
ꯅꯠꯇ꯭ꯔꯁꯨ ꯈꯔꯝ ꯀꯩ ꯃꯤ ꯑꯃꯗ ꯏꯝꯄ꯭ꯔꯦꯁ ꯇꯧꯅꯤꯡꯉꯥꯏ ꯍꯥꯏꯒꯗ꯭ꯔꯥ ꯀꯣ
ꯑꯗꯨ ꯍꯣꯏ ꯑꯗꯨ ꯑꯗꯨꯗꯤ ꯃꯤ ꯃꯤꯗ ꯂꯩꯌꯦꯗ ꯅꯪ ꯍꯪ ꯗꯨꯗꯤꯀꯣ ꯅꯨꯄꯤ ꯂꯣꯏꯅꯃꯛ ꯅꯠꯇꯦꯕ
ꯐꯁꯋꯦꯗ ꯃꯊꯕ ꯁꯨ ꯁꯔꯗꯤ ꯈ ꯐꯁꯤ ꯂꯩꯔꯅꯤꯕ ꯑꯗꯨꯗ ꯂꯩꯦ
ꯑꯂ ꯍꯥꯏꯁꯦ ꯁꯕ ꯍꯥꯏ ꯍꯥꯏꯕ ꯑꯗꯨꯒꯤ ꯑꯗꯨꯗꯤ ꯃꯤ ꯃꯤ ꯃꯤꯅ ꯂꯩꯌꯦ ꯑꯩꯅ ꯍꯥꯏꯅꯤꯡꯉꯤꯀꯣ ꯑꯩꯅ ꯍꯥꯏꯅꯤꯡꯉꯤ ꯍꯥꯏꯕꯗꯤ ꯃꯤ ꯂꯣꯏꯅꯕ ꯑꯗꯨꯃꯥꯏꯅ ꯇꯧꯗꯦꯗꯅ ꯑꯅꯝꯕ ꯍꯥꯏꯔꯁꯨ ꯑꯅꯝꯕ ꯍꯥꯏꯔꯁꯨ ꯇꯧꯗꯦꯕ ꯅꯨꯄꯤꯁꯦ ꯑꯗꯨꯒꯨꯝꯕ ꯁꯨꯝꯕ ꯍꯩꯕꯒꯤꯗꯤ ꯈꯔ ꯈꯛꯇꯅꯦꯕ ꯈꯔ ꯈꯛꯇꯅꯦꯕ ꯍꯣꯏ ꯃꯤ ꯐꯕꯨꯗꯤ ꯑꯗꯨꯝ ꯃꯥꯥꯅ ꯄꯥꯝꯕ ꯂꯩꯔꯗꯤ ꯑꯗꯨꯝ ꯁꯨꯝꯕ ꯍꯩꯕ ꯂꯩꯌꯦꯕ ꯑꯗꯨꯝ ꯃꯤ ꯈꯔꯗꯤ ꯈꯔ ꯎ ꯂꯩꯗꯅ ꯎꯝ ꯑꯗꯨꯒꯨꯝꯕ ꯑꯦꯛꯇꯤꯛ ꯍꯩꯇꯕ ꯍꯥꯏꯕ ꯍꯥꯏ ꯇꯔꯦ ꯑꯗꯨꯝ ꯃꯤ ꯃꯃꯥꯡꯗ ꯑꯗꯨꯝ ꯇꯧꯁꯤꯟꯅꯕ ꯍꯥꯏꯕ ꯇꯥꯔꯦꯀꯣ ꯇꯧꯁꯤꯟꯅꯕ ꯍꯩꯇꯕ ꯃꯤ ꯃꯌꯥꯝꯁꯨ ꯂꯩꯌꯦꯕ
ꯍꯣꯏ ꯍꯣꯏ ꯍꯣꯏ ꯑꯗꯨ ꯑꯗꯨ ꯍ
ꯐꯔꯦꯅꯦ ꯑ ꯁꯨꯝꯕ ꯍꯩꯕ ꯑꯗꯨꯗꯤ ꯁꯨꯝꯕꯃꯛꯇꯤ ꯍꯥꯏꯕꯗꯤ ꯇꯥꯄꯗꯤꯗꯤ ꯅꯨꯡꯉꯥꯏꯇꯦ ꯑ ꯆꯥꯕ ꯃꯗꯗꯤ ꯀꯩꯅꯣ ꯑꯩꯈꯣꯏꯅ ꯈꯪꯒꯦ ꯍꯥꯏꯕ ꯀꯃꯥꯏꯅ ꯑꯦꯛꯁꯄ꯭ꯔꯦꯁ ꯇꯧꯕꯤꯔꯥ ꯍꯥꯏꯕ ꯈꯪꯗꯕꯨꯏꯀꯣ ꯗꯥꯏꯔꯦꯛ ꯀꯩꯀꯩꯅꯣ ꯈꯟꯕꯗꯣ ꯍꯥꯏꯈꯤꯕ ꯋꯥꯅꯦꯕ
ꯑꯥ
ꯀꯩꯅꯣ ꯗꯦ ꯈ꯭ꯔꯗꯁ꯭ꯔꯦ ꯈ
ꯑ ꯑꯗꯨꯅ ꯃꯁꯥ ꯃꯁꯥꯒꯤꯗꯤ ꯂꯩꯔꯝꯅꯤ ꯍꯣꯏ
ꯕꯥ ꯑꯗꫭ ꯆꯍꯤꯁꯦ ꯁꯤꯀ꯭ꯔꯦꯠꯁꯦ ꯄꯨꯕ ꯉꯝꯗꯕ ꯍꯥꯏꯇꯥꯔꯦꯅꯦꯗꯤ ꯒ꯭ꯌꯥꯟ ꯇꯥꯏ
ꯍꯣꯏ ꯍꯣꯏ ꯇꯥꯏꯌꯦ ꯇꯥꯏ
ꯑꯆꯧꯕ ꯁꯤꯖꯤꯟꯅꯕ ꯃꯦꯊꯠ ꯇꯦꯛꯅꯤꯛꯁꯤꯗꯤ ꯀꯣꯏ ꯎꯕ ꯉꯝꯗꯕ ꯎꯕ ꯉꯝꯗꯕꯀꯣ ꯈꯪꯗꯤ ꯈꯪꯅꯤꯡꯒꯨꯝ ꯇꯧꯕ ꯑꯗꯣ ꯑꯗꯩ ꯀꯃꯥꯏ ꯈꯪꯅꯤꯡꯕ ꯂꯩꯗꯅ ꯐꯠ ꯑꯒꯤꯕꯤ ꯐꯝ ꯐꯝꯁꯨ ꯂꯩꯇꯕ ꯅꯦ
ꯑꯥ
ꯍꯣꯏ ꯃꯤꯇꯩ ꯂꯣꯏ ꯍꯪꯈ꯭ꯔꯕꯅꯦꯀꫭ
ꯑꯍꯥ ꯍꯪꯉꫭ ꯀꯥꯏꯗꯦ ꯍꯪꯒꯗꯕꯅꯤ ꯍꯥꯏꯕꯗꯤ ꯋꯥꯈꯜ ꯃꯥꯟꯅꯗꯕ ꯂꯩꯗꯅ
ꯅꫭꯏꯗꯤ ꯇꫭꯉꯥꯟ ꯇꫭꯉꯥꯟ ꯗꯩ ꯗꯅ ꯑꯗꯨꯅꯦ ꯍꯥꯏꯁꯦ ꯅꯣꯏꯅꯦ ꯑꯃꯨꯛ ꯍꯥꯏꯁꯦ
ꯑ ꯑꯗꯨ ꯑꯩꯁꯨ ꯍꯪꯒꯦꯕ ꯑꯃ ꯃꯤꯅ ꯑꯗꯨꯝ ꯍꯪꯅꯕ ꯀꯣꯏꯁꯟꯅꯤꯗ ꯁꯤꯗꯤ ꯑꯦꯛꯖꯥꯝꯄꯜ ꯑꯗꯨꯝ ꯈꯔ ꯈꯔ ꯌꯥꯎꯁꯤꯜꯂꯗꯤ ꯃꯤ ꯌꯥꯎꯁꯤꯟꯒꯦ ꯇꯧꯋꯤꯅꯦ ꯑ ꯀꯩꯅꯣꯗꯣ ꯑꯖꯥꯝ ꯑꯖꯥꯝꯄꯜ ꯍꯥꯏꯔꯒꯦ ꯑꯗꯨꯝ ꯅꯨꯄꯤꯒ ꯅꯨꯄꯥꯒ ꯂꯨꯍꯣꯡꯈ꯭ꯔꯦꯅ
ꯍꯣꯏ
ꯂꯨꯍꯣꯡꯉꯦ ꯂꯨꯍꯣꯡꯕꯗ ꯅꯨꯄꯤꯁꯤꯅ ꯊꯕꯛ ꯅꯨꯄꯥꯗꯒꯤ ꯍꯦꯟꯅ ꯊꯕꯛ ꯆꯥꯎꯅ ꯇꯧꯕ ꯅꯨꯄꯥꯁꯤꯅ ꯃꯥꯏ ꯅꯨꯄꯤꯗꯒꯤ ꯈꯔ ꯀꯩꯅꯣ ꯇꯧꯕ ꯃꯈꯥ ꯂꯩꯕꯗꯤ ꯊꯕꯛ ꯇꯧꯕ ꯅꯨꯄꯥꯒꯤ ꯊꯃꯣꯏꯗꯣ ꯎꯝ ꯀꯔꯤ ꯇꯧꯕ꯭ꯔꯥ ꯅꯨꯡꯉꯥꯏꯇꯕ ꯑꯣꯔ ꯃꯥꯏ ꯅꯨꯄꯤꯅ ꯀꯩꯅꯣ ꯇꯧꯕꯅꯤꯅ ꯑꯗꯨ ꯋꯥꯈꯜꯗ ꯀꯃꯥꯏꯅ ꯈꯟꯅꯕꯖꯥꯠꯔꯣꯅ ꯅꯪ ꯅꯪꯒꯤ ꯅꯪꯒꯤ ꯃꯣꯠ ꯍꯥꯏꯕ ꯇꯥꯔꯦ ꯅꯪꯒꯤ ꯃꯣꯠꯇꯗꯤ ꯀꯃꯥꯏꯅ ꯇꯧꯅꯤ ꯍꯥꯏꯕꯗꯤ ꯅꯪꯒꯤ ꯅꯨꯄꯤꯅ ꯅꯪꯒꯤ ꯍꯦ ꯅꯪꯉꯣꯟꯗꯒꯤ ꯍꯦꯟ ꯊꯕꯛ ꯆꯥꯎꯅ ꯇꯧꯔꯗꯤ ꯅꯪꯒꯤ ꯋꯥꯈꯜꯗꯣ ꯀꯃꯥꯏꯅ ꯈꯟꯒꯅꯤ ꯑꯁꯤꯅꯤ ꯑꯩꯅ ꯍꯥꯏꯕꯤꯕꯁꯦ
ꯍꯣꯏ ꯍꯣꯏ ꯑꯗꫭ
ꯍꯥꯏꯕꯗꯤ ꯃꯁ ꯑꯥ
ꯁꯤ ꯆꯁꯦ ꯀꯣ ꯀꯨꯏꯅꯍꯦ ꯍꯦ ꯆꯀꯥꯟꯗ ꯍꯥꯏꯅꯣ ꯀꯥꯟꯗꯣꯀꫭ ꯑꯗꯣ ꯑꯩ ꯀꯩꯗꯧꯕꯒꯤꯔꯣ ꯍꯥꯏꯕꯗꯤ ꯈꯪꯗꯦ
ꯑꯗꯨ ꯑꯩ ꯑꯩꯅ ꯍꯟꯕꯁꯤꯅꯤꯀꯣ ꯑꯩꯅ ꯍꯥꯏꯔꯛꯀꯦ ꯑꯗꯨꯝ ꯂꯩꯔꯛꯑꯦ ꯍꯥꯏꯔꯒꯦꯀꯣ ꯍꯥꯏꯕꯗꯤ ꯑꯩꯅ ꯈꯟꯕꯗꯨꯗꯤ ꯍꯧꯖꯤꯛꯀꯥꯟ ꯅꯨꯄꯤꯅ ꯅꯨꯄꯥ ꯃꯈꯥꯗꯗꯤ ꯌꯥꯝ ꯂꯩꯅꯩ ꯗꯅ ꯇꯥꯕ꯭ꯔꯣ
ꯍꯥꯏ ꯇꯥꯏ ꯇꯥꯏ
ꯑꯁꯤꯒꯨꯝꯕ ꯍꯥꯏꯕꯗꯤ ꯅꯨꯄꯤꯅ ꯆꯥꯎꯅ ꯇꯧꯕꯁꯦ ꯄꯥꯛ ꯂꯩꯒꯟꯅꯗꯦꯀꯣ ꯑꯗꯨꯒ ꯑꯈꫭꯏ ꯅꯪꯅ ꯍꯧꯖꯤꯛꯁꯨ ꯍꯥꯏꯌꯦꯅ ꯀꯨꯏꯅ ꯆꯠꯇꯦꯅ ꯀꯨꯏꯅ ꯆꯠꯇ꯭ꯔꯤꯕ ꯃꯔꯝꯗꯤ ꯅꯨꯄꯥꯗꯨꯒꯤ ꯑꯣꯏꯔꯝꯒꯗꯧ ꯃꯥꯜꯂꯦ
ꯍꯪꯦ ꯀꯩꯅꯩꯅꯣ ꯃ ꯑꯣꯏꯔ
ꯍꯥꯏꯕꯗꯤ ꯅꯨꯄꯤ ꯃꯈꯥꯗ ꯂꯩ ꯍꯣꯏ ꯍꯥꯏꯗꯤ ꯅꯨꯄꯥ ꯅꯨꯄꯤꯒꯤ ꯃꯈꯥꯗ ꯂꯩꯕꯅꯤꯅ ꯃꯤꯅ ꯀꯔꯤ ꯈꯪꯒꯅꯤ ꯑꯁ ꯑꯩ ꯅꯨꯄꯥ ꯑꯣꯏꯔꯒ ꯃꯥ ꯃꯈꯥꯗ ꯀꯩꯅꯣ ꯇꯧꯕꯗ ꯑꯩ ꯅꯨꯡꯉꯥꯏꯇꯕ ꯐꯥꯎꯕꯒꯤ ꯑꯗꯨꯝ ꯋꯥꯈꯜ ꯂꯥꯛꯑꯦꯗꯅ ꯑꯗꯨꯒꯤꯁꯨ ꯑꯣꯏꯅ ꯍꯧꯗꯤ ꯑꯗꯨꯒꯨꯝꯕ ꯈꯟꯅꯤꯡꯉꯥꯏ ꯂꯩꯇꯦ ꯍꯥꯏꯕ
ꯑꯁꯦꯡꯕꯗꯤ ꯂꯩꯇꯕꯅꯦ ꯑꯗꯨꯕꯨꯀꯣ ꯑꯩꯈꯣꯏꯁꯦꯈꯩꯗꯒꯤ ꯁꯣꯏꯔꯕ ꯍꯥꯏꯔ ꯑꯩꯈꯣꯏꯒꯤ ꯂꯩꯔꯤꯕ ꯏꯟꯚꯥꯏꯔꯣꯟꯃꯦꯟ ꯑꯩꯈꯣꯏꯒꯤꯁꯇ ꯍꯥꯏꯒꯗ꯭ꯔꯥ ꯁꯤꯁꯦ ꯑꯗꯨꯅꯗꯤ ꯂꯣꯏ ꯍꯥꯠꯇꯣꯛꯄꯅꯦꯕꯀꯣ
ꯑ ꯑꯥ
ꯂꯩꯔꯤꯕꯕꯒꯤ ꯏꯟꯚꯥꯏꯔꯣꯟꯃꯦꯟꯁꯦ ꯑꯩꯈꯣꯏꯅ ꯂꯩꯕ ꯃꯐꯝꯁꯦ ꯃꯣꯏꯒꯤ ꯑꯁꯣꯏꯕ ꯈꯪꯗ ꯃꯤꯗ ꯃꯤꯒꯤ ꯌꯣꯛꯄꯗ ꯍꯥꯟꯕ ꯇꯥꯏ ꯃꯤ ꯈ
ꯑꯍꯣꯏ ꯅꯣꯛꯅꯕ ꯌꯥꯝꯕ
ꯎꯝ ꯑꯗꯨꯒꯤ ꯑꯗꯨꯗꯨꯅꯁꯨ ꯀꯥꯏꯕ ꯍꯥꯏ ꯑꯩꯒꯤ ꯋꯥꯈꯜꯁꯨ ꯀꯥꯏꯕꯄꯕ ꯑꯣꯏꯔꯝꯕ ꯌꯥꯏ ꯑꯐꯕ ꯋꯥꯈꯜꯁꯨ ꯑꯃꯨꯛ ꯐꯠꯇꯕ ꯑꯣꯟꯊꯣꯔꯛꯄꯅꯦꯦ ꯃꯅꯥꯛꯇ ꯂꯩꯕ ꯃꯤꯁꯤꯡꯁ ꯃꯥꯒꯤ ꯆꯥ ꯂꯩꯔꯦ ꯀꯥꯏꯅ ꯑꯗꯨ ꯍꯥꯏꯕꯒꯤ ꯌꯥ ꯇꯔꯃ ꯅꯠꯇ꯭ꯔꯁꯨ ꯌꯥꯝꯃ ꯍꯦꯛꯒꯦꯜꯗꯤꯦꯗꯅ
ꯍꯣꯏ ꯑꯗꯨꯃꯥꯏꯗꯤ ꯇꯧꯋꯦ ꯍꯣꯏ ꯃꯣꯏ ꯃꯤꯒꯤ ꯈꯟꯕꯒꯤꯁꯨ ꯑꯣꯏꯔꯝꯅꯦꯕ ꯎꯥ ꯈꯪꯗꯅꯦ ꯑꯗꯨ ꯑꯗꯨꯗꯤ ꯀꯅꯥ ꯆꯨꯝꯃꯤ ꯅꯣꯏ ꯂꯥꯛꯂꯦ ꯂꯥꯜꯂꯦꯗ ꯂꯣꯏꯅ ꯆꯨꯝꯃꯦ ꯂꯣꯏꯅ ꯂꯥꯜꯂꯦ ꯍꯥꯏꯁꯤꯅꯤ
ꯑꯩꯈꯣꯏꯒꯤ ꯏꯟꯚꯥꯏꯔꯣꯟꯃꯦꯟꯁꯦ ꯈꯔꯗꯤꯤ ꯍꯣꯏ
ꯎꯄꯥꯏ ꯂꯩꯇꯦꯅ ꯃꯤꯒꯤ ꯃꯆꯤꯟꯗꯤ ꯂꯣꯏꯅ ꯃꯦꯟꯕ ꯉꯝꯗ ꯔꯧꯅꯤ ꯅꯒꯣ
ꯀꯨꯝꯗ꯭ꯔꯣ ꯆꯨꯝꯗ꯭ꯔꯣ
ꯃꯤꯒꯤ ꯃꯆꯤꯟꯗꯤ ꯂꯣꯏꯔꯝ ꯍꯟꯕ ꯉꯝꯗꯕꯅꯤꯅ
ꯀꯣꯏꯊꯔꯛꯄꯣ
ꯑꯁ ꯅꯨꯄꯥꯕꯨꯗꯤ ꯂꯥꯏꯔ ꯀꯣꯏ ꯀꯣꯏ ꯍꯥꯏꯗꯣꯏꯔꯥ ꯀꯣꯏꯗꯦ ꯍꯥꯏ ꯔ ꯊꯪꯗꯗꯤ ꯑꯩ ꯑꯁꯦꯡꯕꯅꯤꯅꯦꯦ ꯑꯦ ꯑꯩ ꯀꯣꯏꯕꯒꯨꯝ ꯀꯣꯏꯗꯕꯒꯨꯝ ꯇꯧꯔꯒ ꯑꯗꯨꯝ ꯁꯥꯟꯇꯤ ꯀꯨꯏꯅ ꯋꯥꯔꯤ ꯁꯥꯕ ꯍꯩꯇꯕꯗꯣ ꯑꯣꯏꯕ ꯎꯗꯨꯒꯤ ꯍꯥꯥ
ꯂꯩꯩꯇ ꯂꯩꯩꯔꯦ ꯐꯥꯎ ꯁꯤꯛꯁꯦ
ꯍꯧꯖꯤꯛ ꯂꯩꯇꯦꯍꯦ ꯍꯥꯟꯅꯗꯒꯤ ꯍꯥꯏꯔꯤꯅꯦ ꯀꯩꯅꯣ ꯋꯥꯔꯤ ꯁꯥꯔꯛꯑꯗꯤ ꯑꯗꯨꯝ ꯅꯨꯡꯉꯥꯏꯇꯕꯗꯣ ꯂꯩꯗꯅ ꯑꯗꯨꯗꯒꯤꯅꯦ ꯑꯗꯨꯒꯤꯅꯦ ꯍꯧꯖꯤꯛ ꯑꯗꯨꯒꯤ ꯃꯇꯝ ꯋꯥꯠꯂꯤꯗ
ꯑꯦ
ꯏꯁꯥꯒꯤ ꯍꯥꯟꯅ ꯁꯦꯝꯕꯤꯒꯦ ꯑꯗꯨꯒꯤ ꯃꯇꯝꯗꯤ ꯋꯥꯠꯂꯤ
ꯍꯥꯥ
ꯑꯗ ꯊ ꯀꯅ
ꯑꯆ ꯍ ꯎꯝ ꯈꯨꯟ ꯃꯗꯤ ꯑꯩ ꯑꯩꯅ ꯅꯪꯉꯣꯟꯗ ꯌꯥꯍꯜꯂꯛꯑꯕꯅꯤ
ꯇꯗꯤ ꯍꯥꯏ ꯀꯗꯥ ꯌꯥꯏꯅ ꯍꯦ ꯔꯖ
ꯑꯍꯜꯂꯝꯗꯣꯏ ꯃꯥꯟꯕ ꯍꯜꯗꯤ ꯃ ꯀ ꯍꯂꯦꯟ ꯅꯅ
ꯀꯔꯝꯕ ꯀꯔꯝꯕ ꯑꯦꯡꯒꯜꯗꯠꯇꯗꯤ
ꯍꯥꯥ
ꯀꯔꯝꯕ ꯑꯦꯒꯗ ꯐꯇ ꯐꯗ
ꯑꯗꯨꯗ ꯑꯩꯅ ꯆꯤꯡꯅꯕꯁꯦ ꯑꯩꯅ ꯍꯥꯟꯅ ꯅꯪꯁꯨ ꯎꯝ ꯍꯟꯗꯛꯅ ꯂꯣꯏꯕ꯭ꯔꯣ ꯍꯥꯟꯅ ꯂꯣꯏꯕ꯭ꯔꯣ ꯀꯣꯂꯦꯖꯇꯣ
ꯍꯟꯗꯛ ꯍꯟꯗꯛꯔꯣ ꯍꯟꯗꯛꯅ ꯂꯣꯏꯔꯗꯤ ꯑꯩꯅ ꯍꯜꯂꯝꯂꯝꯗꯦ ꯃꯥꯥꯟꯗ
ꯇ ꯊꯥꯎꯖ꯭ꯋꯦꯟ ꯐ꯭ꯋꯦꯟ ꯐꯣꯔ ꯌꯗ ꯆꯗꯅ
ꯑꯩꯗꯤ ꯏꯟꯇꯔꯚꯥꯎ ꯑꯩꯗꯤ ꯏꯟꯇꯔꯐꯥꯎ ꯇꯒ ꯂꯣꯏꯔꯦꯕꯍꯥꯟ ꯂꯥꯁ ꯏꯔ ꯂꯣꯏꯌꯦꯦꯗꯅ ꯏꯟꯇꯔꯟꯁꯨ ꯍꯟꯗꯛꯅ ꯂꯣꯏꯌꯦꯕ
ꯇꯔ ꯍꯗꯣꯕ
ꯑꯥ ꯍꯟꯗꯛ ꯑꯦꯄ꯭ꯔꯤꯜꯗ ꯂꯣꯏꯕ
ꯆꯦ ꯑꯣꯦꯡ ꯑꯦ ꯅꯔꯁꯤꯡꯒꯨꯝꯕ ꯀꯩ ꯀꯩ ꯀꯩꯀꯥ ꯇꯧꯕ꯭ꯔ
ꯂꯁꯤꯒꯤ ꯏꯗꯤ ꯅꯪ ꯂꯁꯤꯒꯤꯗꯤ ꯅꯪꯗꯤ ꯑꯩ ꯂꯁ ꯏꯁꯤꯡꯒꯤ ꯄꯥꯝꯕꯅꯦ ꯏꯄꯥꯅ ꯑꯩꯕꯨ ꯇꯧꯍꯟꯕ ꯄꯥꯝꯕ ꯑꯩꯅ ꯈꯔ ꯄꯥꯝꯕ ꯋꯥꯠꯄ ꯑꯗꯨꯒꯤ ꯇꯧꯗ꯭ꯔꯕ
ꯆꯍꯤꯍꯤꯗꯤ ꯆ ꯃꯅꯥꯏꯒ
ꯏꯩꯅ ꯍꯅꯦ ꯃꯥꯦꯅ ꯆꯤꯟꯊꯅꯨꯗ
ꯁ ꯂꯣꯂ ꯀꯗꯖꯤꯗ ꯁꯤꯇꯁꯦ ꯅꯝꯕꯔ ꯍꯥꯏꯕꯗꯨꯣ ꯅꯠꯇ꯭ꯔꯣ ꯑꯦ ꯇ꯭ꯋꯦꯟꯇꯤ ꯐꯣꯔ ꯍꯥꯏꯔꯒ ꯑꯩꯥꯏꯩꯅ ꯍꯜꯂꯤ ꯀꯥꯏꯅꯥꯏ ꯏ ꯂꯩꯕꯣꯁꯦ ꯇ꯭ꯋꯦꯟꯇꯤ ꯐꯣꯔꯅꯤ ꯍꯥꯏꯔꯀꯣ ꯅꯪꯗ ꯈꯜꯗꯤ ꯑꯃꯨꯛ ꯍꯥꯏꯖꯤꯜꯂꯦꯕ
ꯑꯥ ꯑꯩꯅ ꯍꯟ꯭ꯔꯣ ꯑꯗꯨꯗꯤ
ꯇꯄꯣꯔꯠ ꯆꯞ ꯃꯝꯁ ꯅꯪꯅꯍꯟꯕ
ꯑꯝ ꯊꯥꯖ ꯍꯦꯃꯗꯤ
ꯈ ꯀꯔꯄ ꯀꯥꯟꯗ ꯄꯗꯦꯔꯣ ꯍꯥꯏꯔꯣ
ꯅꯪ ꯌꯥꯅꯥꯏꯎꯗ꯭ꯔꯥ
ꯑ ꯍꯥꯏꯔ ꯋꯥꯗꯦ
ꯎꯝ ꯅꯨꯄꯥꯅ ꯖꯦꯟꯗꯜ ꯐꯥꯔꯁ ꯑꯗꯨꯝ ꯍꯥꯏꯅꯩꯗꯅ ꯃꯤꯅ
ꯕꯇꯦꯜ ꯂꯣꯏꯈ꯭ꯔꯕ ꯂꯣꯏꯗꯕ꯭ꯔꯥ ꯑꯃ
ꯂꯣꯏꯗ꯭ꯔꯤ
ꯦ ꯂꯆꯔꯤ ꯄꯄ
ꯑꯥ
ꯂꯥꯛꯀꯦ ꯋꯥꯗꯕ꯭ꯔꯣ
ꯀꯠ ꯂꯌꯦ ꯅꯪꯒꯤꯗꯤ ꯂꯣꯏꯈ꯭ꯔꯕꯣ
ꯀꯣꯏꯁꯦ
ꯑ ꯑꯩꯒꯤ ꯂꯥꯛꯅꯤꯡꯉꯥꯏ ꯊꯥ ꯑꯅꯤ ꯋꯥꯠꯂꯤꯦ
ꯂꯠꯇꯦ ꯍ ꯑꯣꯏꯥꯎ꯭ꯔ
ꯑꯗꯨꯗꯤ ꯅꯪꯅꯍꯜꯂꯤꯅꯦ ꯐꯥꯗꯤ ꯑꯣ ꯍꯥꯏꯗꯅꯦ ꯑꯩꯅ ꯍꯜꯂꯝꯕꯁꯨ ꯌꯥꯏ ꯆꯍꯤꯗꯤ ꯊꯥꯍꯜꯂꯁꯨ
ꯎꯝ ꯎꯝ ꯎ
ꯍꯧꯖꯤꯛꯇꯤ ꯑꯃꯨꯛ ꯑꯗꯨꯃꯥꯏꯅ ꯊꯣꯛꯄ ꯇꯥꯔꯤꯅꯦ ꯎꯄꯥ ꯂꯩꯇ꯭ꯔꯦ
ꯍ ꯁꯄꯅ ꯍꯥꯏ